ꯍꯜꯂꯣ
ꯇꯥꯔꯕꯣ
ꯑꯣ ꯇꯔꯦ ꯇꯔꯦ
ꯑꯣ ꯁꯥꯎꯟ ꯊꯣꯛꯇ꯭ꯔꯤꯕ
ꯑꯃꯝꯕꯨꯛ ꯇꯗꯕ ꯀꯩꯝꯇ
ꯑꯣ ꯍꯧꯖꯤꯛꯇꯤ ꯇꯥꯔꯕ ꯅꯠꯇ꯭ꯔꯣ
ꯇꯥꯏ ꯇꯥꯏ ꯑꯍꯥꯟꯕꯖꯤꯛꯇꯤ ꯌꯥꯗꯕ ꯃꯥꯜꯂꯦ ꯉꯁꯥꯏꯖꯗꯤ ꯇꯧ
ꯑꯗꯨꯅꯦ ꯑꯃꯁꯨ ꯀꯣꯜ ꯆꯠꯇꯕꯤꯗ ꯑꯗꯨꯝ ꯇꯠꯈ꯭ꯔꯕꯅꯦꯕ ꯑꯗꯣ ꯍꯧꯖꯤꯛꯄꯨꯗꯤ ꯑꯃꯨꯛ ꯌꯥꯔꯦ ꯀꯩꯇꯧꯔꯤꯅꯣ
ꯎꯝ ꯑꯁ ꯑꯩ ꯁꯨꯝ ꯐꯤ ꯁꯥꯔꯝꯃꯤꯅꯦ ꯀꯩꯝ ꯇꯧꯗꯦ ꯅꯨꯡꯊꯤꯟꯗꯣ ꯉꯁꯥꯏ ꯌꯥꯝ ꯅꯨꯡꯉꯥꯏꯇꯦꯕ
ꯑꯥ
ꯑꯩꯁ ꯑꯗꯨꯝ ꯐꯅꯌꯥꯝ ꯐꯅꯌꯥꯝꯃꯨ ꯃꯥꯡꯈ꯭ꯔꯦꯕ ꯌꯥꯗꯕꯅꯦ ꯑꯩ ꯑꯩ ꯅꯝ ꯅꯝꯗ ꯇꯧꯁꯜꯂꯨꯕ
ꯎꯝ
ꯃ‌ꯣꯏ ꯃꯁꯥꯅ ꯌꯥꯗꯖꯥꯠꯅꯤ
ꯀꯩ ꯀꯩ ꯐꯤ ꯁꯥꯔꯤꯅ‌ꯣ
ꯑꯣ ꯀꯩꯅꯣ ꯇꯧꯕꯅꯣ ꯑ ꯔꯥꯅꯤ ꯁꯥꯅꯤ
ꯑꯣ ꯑꯁ ꯃꯀꯣꯟ ꯌꯥꯝ ꯍꯧꯋꯤꯅ‌ꯦ ꯐꯤꯒꯤ ꯏꯟꯕꯒꯤ ꯃꯥꯜꯂꯦ ꯑꯃ ꯀꯩ ꯀꯧꯒꯦ ꯑꯃ ꯐꯤ ꯁꯨꯃꯥꯏꯅ ꯏꯟꯕꯗꯣ ꯆꯍꯤ ꯑꯁꯥꯡꯕ ꯑꯃ ꯃꯥꯟꯕ ꯑꯃ ꯂꯪ ꯍꯥꯞꯄ ꯏꯟꯕꯗꯣ
ꯃꯈ‌ꯣꯟ ꯌꯥꯝ ꯍꯧꯋꯦ
ꯍꯣꯏ ꯐꯤ ꯃꯔꯛꯇ ꯊꯝꯕ꯭ꯔꯣ
ꯊꯤ ꯃꯔꯛꯇꯗꯃꯦ ꯅꯝ ꯊꯜꯂꯗꯤ ꯑꯃꯝ ꯇꯥꯔꯅꯤ ꯇꯧ
ꯑ ꯑꯗꯨꯅ ꯑꯃꯨꯛ ꯂꯥꯞꯊꯣꯛꯈ꯭ꯔꯦ
ꯑꯩꯅ ꯚꯣꯏꯁꯇꯣ ꯇꯥꯔꯣꯏꯅ ꯇꯧꯕꯅꯤꯗ
ꯌꯥꯏ ꯕ‌ꯣꯏꯁꯇ ꯇꯥꯍꯜꯂꯣ ꯌꯥ
ꯆꯥꯛꯇꯤ ꯆꯥꯔꯕ‌ꯣ
ꯆꯥꯛ ꯆꯥꯔꯦ ꯇ‌ꯣꯄꯗ ꯉꯥꯏꯔꯤ
ꯎꯝ
ꯀꯩ ꯅꯪꯗꯤ ꯆꯥꯗ꯭ꯔꯤꯕꯣ
ꯆꯔ‌ꯦꯗ ꯑꯩ ꯖꯨ
ꯀꯩ ꯃꯊꯦꯜ ꯆꯥꯔꯕ
ꯉꯁꯤꯗꯤ ꯆꯝꯊꯣꯡ ꯑꯣꯏꯅ ꯇꯧ ꯁꯜꯂꯦ ꯀꯥꯡꯁ‌ꯣꯏ ꯈꯥꯔꯃꯦꯟ ꯑꯁꯤꯟꯕꯍꯣ ꯑꯥꯂꯨ ꯍ‌ꯣ ꯍꯋꯥꯏ ꯀꯩꯅꯣ ꯆꯋꯥꯏ ꯑꯣ ꯇꯧꯔꯒ
ꯆꯋꯥꯏꯒ ꯈꯥꯃꯦꯟ ꯁꯤꯟꯕ ꯊꯨꯡꯕ ꯍꯥꯎꯕꯔꯅꯦ
ꯍꯧꯕꯅꯦ ꯆꯝꯅ ꯊꯣꯡꯕ
ꯑꯣ ꯆꯧꯋꯥꯏꯗꯤ ꯏꯔꯣꯜꯂꯒ ꯆꯥꯕ ꯌꯥꯝ ꯍꯥꯎꯗꯥꯏꯅ‌ꯦ
ꯎꯝ ꯍꯣꯏ ꯍꯥꯎ ꯑꯗꯨꯁꯨ ꯏꯔ‌ꯣꯝꯕꯒ ꯆꯥꯕꯁꯨ ꯍꯥꯎꯋꯤ ꯑꯗꯒꯤ ꯆꯝꯅ ꯊꯣꯡꯕꯁꯨ ꯑꯗꯨꯝ ꯍꯥꯎꯋꯤ ꯅꯪꯗꯤ ꯀꯩ ꯏꯟꯖꯥꯡ ꯆꯥꯔꯒꯦ
ꯑꯩꯗꯤ ꯉꯁꯤꯁꯦ ꯏꯔꯣꯟꯕ ꯑꯣꯏꯅ ꯆꯥꯏꯌꯦ ꯏꯔꯣꯟꯕꯁꯦ ꯈꯪꯗꯦ ꯑꯩ ꯑꯩ ꯈꯨꯂꯂꯣꯟꯁꯦ ꯃꯤꯅ ꯆꯥꯔꯝꯒꯔ ꯆꯥꯔꯝꯃꯣꯏꯗ꯭ꯔꯗꯤ ꯃꯤ ꯈꯔꯗꯗꯤ ꯆꯥꯗꯕꯁꯨ ꯌꯥꯎꯋꯤ ꯒꯥꯏꯅ ꯗꯨꯃꯥꯏ ꯍꯥꯏꯌꯦꯕ ꯑꯗꯣ
ꯀꯩ ꯀꯃꯥꯏꯅ ꯂꯣꯜꯔꯤꯅꯣ
ꯌꯥꯝ ꯆꯝꯕꯅꯤꯗ ꯏꯆꯝ ꯆꯝꯅ ꯑꯂꯨꯒ ꯑꯂꯨ ꯑꯂꯨ ꯏꯔꯣꯟꯕ ꯍꯥꯏꯗ ꯑꯥꯂꯨ ꯃꯦꯠꯄ ꯍꯥꯏꯒꯗ꯭ꯔꯥ ꯏꯁꯤꯡꯅꯕꯨꯗꯤ ꯍꯦꯜꯂ ꯏꯔꯣꯟꯕ ꯍꯥꯏꯇꯥꯔꯦꯅꯦ ꯑꯗꯨꯗ ꯊꯕꯤꯗꯣ ꯑꯗꯨ ꯁꯣꯏꯖꯟꯕꯅꯤꯗ ꯀꯨꯞꯅ ꯀꯨꯞꯅ ꯁꯣꯏꯔꯒ ꯐꯖꯅ ꯃꯦꯠꯂꯒ ꯍꯥꯏꯒꯗ꯭ꯔꯥ ꯇꯣꯈꯥꯏꯔꯒ ꯆꯥꯕ ꯉꯥ ꯑꯃ ꯌꯥꯏꯔꯒ ꯉꯥꯜꯂꯒ ꯍꯥꯏꯇꯥꯔꯦꯅꯦ ꯐꯖꯅ ꯍꯥꯞꯄꯦ ꯑꯗꯨꯒ ꯃꯦꯠꯂꯦ ꯑꯗꯨꯒ ꯆꯥꯔꯦ
ꯑꯝ ꯗꯨꯗꯨꯅ ꯑꯩꯈꯣꯏꯁꯤꯗ ꯆꯥꯗꯦꯗ ꯅ ꯆꯥꯅꯤꯡ ꯃꯤ ꯃꯤꯒꯤ ꯑꯄꯥꯝꯕ ꯑꯗꯨꯅꯤ ꯆꯅꯤꯡꯕꯔꯥ
ꯃꯥꯟꯅꯦ ꯑꯩꯁꯨ ꯍꯤꯟꯖꯥꯡ ꯆꯥꯕꯁꯦ ꯍꯥꯏꯗꯤ ꯑꯩꯈꯣꯏ ꯑꯆꯥꯕ ꯑꯃꯗ ꯁꯨꯝ ꯆꯥꯔꯤꯅ
ꯎꯝ
ꯑꯗꯨꯗ ꯑꯩꯅ ꯈꯔ ꯃꯈꯟ ꯃꯈꯟ ꯌꯦꯡꯕꯅꯦ ꯃꯃꯥꯡꯗꯤ ꯑꯃꯨꯛ ꯑꯩꯅ ꯏꯟꯖꯥꯡꯗꯨꯗ ꯒꯖꯔ ꯍꯥꯞꯆꯤꯜꯂꯒ ꯆꯥꯔꯨꯕꯒꯤ ꯑꯁ ꯑꯩꯁꯦ ꯑꯉꯥꯎꯕ ꯇꯥꯍꯟꯕꯅꯦ ꯃꯌꯥꯝꯅ
ꯀꯩ ꯀꯩ ꯌꯦꯦꯟꯖꯥꯡꯗ ꯍꯥꯞꯄꯤꯅꯣ
ꯏꯔꯣꯟꯕꯗ
ꯑꯣꯣ
ꯍꯧꯖꯤꯛꯀꯤ ꯃꯦꯠꯄꯗꯣ ꯑꯗꯨꯃꯥꯏꯅ ꯒꯖꯔꯄꯥꯟ ꯄꯥꯟ ꯑꯃꯨꯛ ꯁꯣꯏꯔꯒ ꯍꯥꯞꯄꯠ ꯍꯥꯏꯗꯤ ꯑꯩꯈꯣꯏ ꯐ꯭ꯔꯨꯏꯠ ꯐꯨꯠ ꯆꯂꯥ ꯍꯥꯏꯗ ꯁꯂꯥꯠꯀꯨꯝꯕ ꯆꯥꯕꯗꯗꯤ ꯑꯗꯨꯝ ꯃꯤꯛꯁ ꯇꯧꯔꯤꯅꯦꯕ
ꯑꯗꯨꯝ ꯀꯣꯠꯂ ꯆꯥꯕꯩ ꯃꯑꯣꯡꯗ ꯆꯥꯕꯁꯨ ꯑꯗꯨꯝ ꯌꯥꯏꯗ ꯑꯗꯨꯕꯨꯗꯤ ꯕꯦꯖꯤꯇꯦꯕꯜ
ꯃꯥ ꯏꯔꯣꯟꯕ ꯍꯥꯏꯁꯤꯗꯤ ꯑꯗꯨꯝ ꯍꯥꯏꯔꯞ ꯉꯥꯜꯂꯒ ꯑꯣꯏꯔꯣ ꯅꯠꯇ꯭ꯔꯒꯅ ꯐꯨꯠꯂꯒ ꯑꯣꯏꯔꯣ ꯑꯗꯨꯃꯥꯏꯅ ꯍꯥꯏꯗꯤ ꯈꯔ ꯑꯗꯨꯝ ꯐ꯭ꯔꯦꯁ ꯑꯣꯏꯕꯒꯤ ꯃꯑꯣꯡꯅꯦꯕ ꯃꯣꯏ ꯂꯩꯗꯤ ꯂꯩꯅꯩꯗꯣ ꯏꯔꯣꯝꯕꯗꯗꯤ
ꯎꯝ
ꯑꯗꯨꯃꯥꯏꯅ ꯆꯥꯟꯅꯕꯗꯨꯗ ꯑꯩꯅ ꯇꯦꯁ ꯇꯧꯕꯅꯦꯕ ꯑꯗꯩꯗꯤ ꯑꯩꯁꯦ ꯄꯨꯟꯁꯤꯒꯤ ꯑꯗꯨꯃꯥꯏꯅ ꯆꯥꯟꯅꯗꯦ ꯀꯅꯥꯝ ꯑꯁ ꯀꯅꯥꯝ ꯇꯧꯅꯗꯦꯅꯕꯨ ꯄꯪꯉꯥꯡꯗ ꯉꯥꯡ
ꯑꯗꯤ ꯏꯔꯣꯝꯕ ꯍꯥꯏꯁꯦ ꯑꯩꯈꯣꯏ ꯆꯦꯟꯗꯦꯝꯒꯨꯝꯕ ꯀꯩꯒꯨꯝꯕ ꯂꯣꯜꯂꯁꯨ ꯄꯨꯔꯥ ꯃꯨꯜꯍꯟꯗꯕꯤꯗ ꯑꯃ ꯁꯪꯅꯤ ꯃꯥꯜꯂꯤꯒ ꯇꯧꯔ ꯂꯩꯔꯅ ꯑꯗꯨ ꯑꯗꯨꯃꯥꯏꯅ ꯇꯧꯅꯤ ꯆꯥꯅꯤꯡ
ꯍꯣꯏ ꯀꯔ ꯍꯥꯏꯗꯤ ꯌꯦꯟꯗꯦꯝꯒꯨꯝꯕ ꯑꯗꯨ ꯁꯤꯡꯖꯨꯒꯨꯝꯕꯁꯨ ꯆꯥꯅꯅꯕꯅꯤꯅꯀꯣ ꯈꯔ ꯍꯤꯡꯅ ꯆꯥꯕꯒꯤ ꯃꯍꯥꯎꯁꯨ ꯍꯥꯏꯔꯞ ꯆꯉꯂꯞ ꯇꯧꯕ ꯑꯗꯩ ꯃꯨꯟ ꯐꯨꯠ ꯑꯩꯈꯣꯏꯒꯤꯁꯨ ꯈꯤꯇꯪ ꯆꯪꯉꯒ ꯑꯗꯨꯒꯤ ꯐ꯭ꯂꯦꯕꯔ ꯑꯃꯁꯝꯨ ꯂꯩꯔꯝꯃꯤ
ꯍꯣꯏ ꯑꯗꯨꯃꯥꯏꯅ ꯆꯥꯕꯗꯨꯅ ꯍꯦꯟꯅ ꯍꯥꯎꯋꯦꯕ ꯌꯦꯟꯗꯦꯝꯒ ꯁꯦꯄꯣꯠꯀ ꯇꯧꯔꯒ ꯑꯗꯨ ꯁꯦꯄꯣꯠ ꯃꯇꯝꯅꯤꯅ
ꯍꯣꯏ
ꯑꯗꯨꯃꯥꯏꯅ ꯇꯧꯔꯒ ꯑꯩꯈꯣꯏ ꯄꯨꯔꯥ ꯃꯨꯜꯍꯟꯗꯕꯤꯗ ꯃꯅꯝ ꯑꯩꯈꯣꯏꯒꯤ ꯈꯪꯗꯦꯅꯦ ꯁꯪꯂꯤ ꯃꯥꯜꯂꯤ ꯇꯧꯕꯒꯤ ꯃꯅꯝ ꯅꯨꯡꯁꯤꯕ ꯊꯣꯛꯄꯅꯤ ꯎꯝ ꯑꯗꯨ ꯈꯪꯗꯦꯗ ꯃꯤ ꯃꯨꯜꯂꯒ ꯆꯥꯅꯤꯡꯕ ꯃꯤꯗꯨ ꯂꯩꯔꯝꯅꯤ ꯑꯗꯨꯕꯨꯗꯤ
ꯃꯥꯅꯦ ꯁꯤꯕꯣꯠ ꯅꯍꯥꯟ ꯑꯃ ꯏꯔꯣꯜꯂ ꯆꯥꯏꯌꯦ ꯁꯤ ꯌꯥꯝ ꯃꯑꯣꯡ ꯃꯥꯟꯗꯅꯦ ꯌꯥꯝ ꯍꯥꯎ ꯋꯥꯅꯦ
ꯍꯥꯎꯕꯅꯦ ꯃꯔꯣꯏꯗꯣ ꯑꯩꯈꯣꯏꯗ ꯍꯧꯖꯤꯛ ꯀꯩꯅꯣ ꯑꯣꯏꯅ ꯊꯥꯛꯄ ꯑꯃ ꯃꯔ ꯑꯣꯏꯗꯤ ꯑꯩꯗꯤ ꯃꯌꯥ ꯇꯣꯟꯗ
ꯑꯥ ꯑꯥ
ꯑꯗꯨꯗ ꯑꯣꯏꯅ ꯊꯥꯛꯑꯒ ꯆꯥꯕ ꯁꯦꯒꯣꯠ ꯏꯔꯣꯟꯝꯕꯗ ꯑꯗꯨ ꯑꯣꯏꯅ ꯄꯥꯝꯃꯦ
ꯃꯌꯥ ꯃꯌꯥꯡ ꯇꯧꯅꯤ ꯃꯥꯏꯔꯦꯟ ꯊꯣꯡꯕ ꯊꯥꯛꯄ ꯃꯥꯏꯔꯦꯟ ꯊꯣꯡꯕꯗꯁꯨ ꯊꯥꯛꯄ ꯍꯥꯎꯗꯣꯏꯅꯦ
ꯍꯥꯎꯋꯦ ꯃꯌꯥꯡ ꯇꯣꯅꯕꯨꯗꯤ ꯃꯔꯦꯟ ꯊꯣꯡꯕꯩꯅꯤꯅ ꯑꯗꯣ ꯁꯦꯕꯣꯠ ꯏꯔꯣꯟꯕꯒꯨꯝꯕ ꯇꯧꯕꯗꯣ ꯊꯥꯛꯄꯁꯨ ꯍꯥꯎꯋꯦꯕ
ꯑꯣꯀꯦ ꯑꯃꯨꯛ ꯑꯝꯇꯪ ꯇ꯭ꯔꯥꯏ ꯇꯧ ꯇꯥꯔꯦ ꯁꯦꯕꯣꯠ ꯍꯥꯟ ꯏꯔꯣꯝꯕꯗ ꯑꯩ ꯃꯌꯥꯡꯊꯣꯟ ꯍꯧꯗꯤ ꯍꯧꯋꯦꯕ ꯑꯗꯨꯒ ꯊꯥꯍꯧꯗ꯭ꯔꯕ ꯍꯧꯖꯤꯛꯇ ꯍꯥꯏꯔ ꯀꯥꯟꯗ ꯇꯦꯁ ꯇꯧꯅꯤꯡꯉꯦ
ꯑꯩꯈꯣꯏꯒꯤ ꯃꯌꯥꯡ ꯇꯣꯟ ꯅ ꯑꯃ ꯌꯥꯝꯗꯤ ꯀꯩꯅꯣ ꯇꯧꯔꯒ ꯌꯥꯝ ꯆꯥꯎꯕ ꯑꯃ ꯂꯩꯗꯅ ꯁꯦꯡꯗꯕꯅꯤꯒ ꯍꯥꯏꯅꯕꯗꯣ
ꯑꯗꯨꯝꯕꯗꯤ ꯃꯅꯝꯗꯨ ꯃꯅꯝꯗꯣ ꯅꯨꯡꯁꯤꯕ ꯋꯥꯠꯄꯅꯦꯕ ꯑꯃ ꯑꯩꯈꯣꯏꯒꯤ ꯑꯁꯦꯡꯕꯗꯣ ꯃꯆꯥꯗꯣ ꯑꯗꯨꯗꯤ ꯍꯥꯎꯕꯅꯦ ꯃꯅꯝ ꯅꯨꯡꯁꯤꯔꯒ ꯀꯩꯅꯣ ꯇꯧꯕꯗꯁꯨ ꯍꯥꯞꯄꯗ ꯍꯥꯎꯋꯤꯗ ꯎꯁꯣꯏ ꯀꯥꯡꯁꯨꯒꯨꯝꯕ ꯇꯧꯕ ꯂꯩꯁꯨꯀꯣ
ꯑꯥ
ꯃꯌꯥꯡꯇꯣꯟꯝꯗꯣ ꯍꯥꯞꯄ ꯆꯥꯔꯕ
ꯎꯝ ꯎꯁꯣꯏ ꯀꯥꯡꯁꯨꯁꯤ ꯆꯥꯗꯤ ꯆꯥꯔꯦ ꯑꯗꯨ ꯃꯌꯥꯡ ꯇꯨꯟ ꯌꯥꯎꯔ ꯆꯥꯈꯤꯕ꯭ꯔꯥ ꯒ꯭ꯌꯥꯟ ꯇꯥꯗ꯭ꯔꯦ ꯃꯌꯥꯝꯗꯤ ꯆꯥꯗꯤ ꯆꯥꯈ꯭ꯔꯦꯕ
ꯈꯪꯗꯦ ꯑꯗꯨꯕꯨꯗꯤ ꯍꯩꯅꯅꯕ ꯍꯩꯅꯗꯕ ꯂꯩ ꯃꯤꯕꯁꯦ
ꯎꯝ ꯕꯣꯔꯥꯒꯨꯝꯕꯁꯨ ꯑꯗꯨꯝ ꯍꯥꯎꯗꯧ ꯃꯥꯜꯂꯦ
ꯄꯨꯔꯥꯗꯦ ꯍꯥꯥꯎꯣꯏꯗꯅ ꯑꯗꯨꯩ ꯃꯥꯗꯤ ꯃꯄꯥꯟꯒ ꯇꯧꯕꯗ ꯕꯣꯔꯥꯗꯗꯤ ꯃꯄꯥꯟ ꯀꯩꯀꯥꯥꯁ ꯑꯗꯨꯅꯁꯨ ꯍꯥꯎꯋꯦ ꯑꯗꯨꯝ ꯍꯥꯎꯕꯅꯦ
ꯁꯤꯠꯂꯒ ꯆꯥꯕ ꯈꯣꯠꯄ ꯑꯗꯨꯥꯏꯅ ꯇꯧꯕꯗ
ꯑꯥꯎ ꯃꯊꯅꯤ ꯃꯥꯏ ꯃꯥꯏ ꯆꯥꯟꯅ ꯆꯥꯟꯅꯕ ꯃꯔꯣꯏꯁꯦ ꯂꯩꯗꯅ ꯑꯩꯈꯣꯏ ꯃꯌꯥꯝ ꯂꯐꯨ ꯏꯔꯣꯟꯝꯕꯗꯅ ꯐꯛꯄꯥꯏꯒꯨꯝꯕ ꯀꯩꯒꯨꯝꯕ ꯍꯥꯞꯄ ꯍꯥꯎꯋꯅꯦ
ꯐꯛ ꯐꯥꯏꯕ
ꯎꯝ ꯀꯣꯛꯄꯥꯏ ꯈꯪꯗ꯭ꯔꯣ
ꯊꯋꯥꯏ ꯑꯩ ꯐꯖꯅ ꯈꯪꯗ꯭ꯔꯦ ꯆꯥꯗꯤ ꯆꯥꯔꯝꯕ ꯌꯥꯏꯑꯕꯀꯣ ꯑꯗꯨꯒ ꯈꯪꯗꯦ ꯐꯖꯅ ꯃꯃꯤꯡꯒ ꯃꯁꯛꯀ ꯃꯥꯟꯅꯅ ꯈꯪꯗ꯭ꯔꯦ
ꯑꯣ ꯀꯩꯅꯣꯒꯤ ꯇꯥꯏꯞꯇ ꯇꯧꯕꯅꯦ ꯃꯥꯅ ꯑꯩꯈꯣꯏꯒꯤ ꯎꯝ ꯀꯩ ꯍꯥꯏꯗꯣꯏꯅꯣ ꯃꯅꯥꯁꯦ
ꯃꯅꯥꯁꯦ ꯆꯥꯎꯕꯩ ꯆꯥꯡꯃꯤꯗꯤ ꯍꯧꯖꯤꯛꯇꯤ ꯃꯌꯥꯡꯀꯣꯟꯒꯤ ꯇꯥꯏꯞꯇ ꯆꯥꯎꯗꯅ ꯃꯥꯅ ꯁꯥꯡꯂꯞ ꯁꯥꯡꯂꯞ ꯆꯠꯄ ꯍꯥꯏꯇꯥꯔꯦ
ꯎ ꯃꯥ ꯀꯩꯅꯣꯒ ꯃꯥꯟꯅꯕ꯭ꯔꯣ ꯃꯃꯟ ꯃꯅꯥꯗ ꯅꯥꯎꯁꯦꯛ ꯅꯝꯅ ꯑꯃ ꯂꯩꯕꯗꯣ
ꯍꯥꯏꯐꯦꯠ ꯃꯥꯟꯅꯕꯅꯦ ꯃꯌꯥꯡ ꯇꯨꯒ ꯅꯥꯁꯤꯛ ꯂꯩꯒ ꯃꯥꯟꯅꯕꯅꯦ ꯃꯁꯛ ꯍꯥꯏꯐꯦꯠ ꯃꯥꯒꯤ ꯃꯅꯝ ꯃꯅꯗ ꯋꯥꯅꯦ
ꯅꯥꯎꯁꯦꯛ ꯅꯝꯒꯗꯤ ꯃꯥꯟꯅꯔꯝ ꯃꯣꯏꯗ ꯃꯥꯗꯤ ꯁꯥꯡꯇꯛ ꯁꯥꯡꯇꯛ ꯇꯧꯔꯤꯗꯨꯗꯤ
ꯁꯥꯡꯇꯛ ꯁꯥꯡꯇꯛꯄꯨꯗꯤ ꯇꯧꯔꯤꯦꯅ ꯍꯧꯖꯤꯛꯀꯤꯁꯤꯅ ꯑꯃꯨꯛ ꯇꯣꯉꯥꯟꯗꯣꯏꯅꯤ ꯃꯅꯥꯗ ꯑꯩꯈꯣꯏꯒꯤ ꯄꯥꯏꯕꯗꯒ ꯌꯥꯠꯀꯦ ꯌꯥꯠꯀꯦ ꯇꯧꯕꯩ ꯇꯥꯏꯞꯇꯒ ꯇꯧꯕꯅꯦ
ꯑꯣ ꯇꯨꯝꯇꯛ ꯇꯨꯝꯇꯛꯀꯗꯧꯕ
ꯎ ꯌꯥꯠꯀꯦ ꯇꯧꯕ ꯍꯥꯏꯗꯤ ꯐꯧ ꯃꯅꯥ ꯄꯥꯏꯔꯀꯥꯟꯗ ꯌꯥꯠꯀꯦ ꯇꯧꯕ ꯂꯩꯗꯅ ꯆꯤꯡꯕꯗꯒ
ꯑꯥ ꯑꯥ
ꯑꯗꯨꯃꯥꯏꯅ ꯍꯥꯏꯐꯦꯠ ꯇꯧꯕ ꯍꯥꯏꯇꯥꯔꯦ ꯌꯥꯠꯄꯗꯤ ꯌꯥꯠꯄ ꯅꯠꯇꯦꯀꯣ ꯍꯥꯏꯐꯦꯠ ꯃꯥꯒꯤ ꯇꯦꯛꯆꯔꯗꯣ ꯑꯗꯨꯃꯥꯏꯅ ꯇꯧꯕꯅꯦꯕ
ꯑꯣ ꯃꯥꯟꯕ ꯍꯥꯏꯇꯥꯔꯦꯅꯦ
ꯍꯣꯏ
ꯍꯤꯁꯇꯔꯤꯁ ꯊꯕꯛ ꯌꯥꯝ ꯐꯕ ꯃꯥꯜꯂꯦ
ꯊꯕꯛ ꯁꯨꯝ ꯀꯩꯅꯣ ꯇꯧꯗꯕꯩꯅꯦ ꯇꯨꯝꯅꯤꯡꯗꯕꯩꯅꯦ
ꯅꯨꯡꯇꯤꯒꯤ ꯑꯗꯨꯝ ꯁꯥꯕ꯭ꯔꯣ ꯐꯤꯁꯦ
ꯎꯝ ꯁꯑ
ꯔꯥꯅꯤ ꯐꯤ ꯍꯥꯏꯅꯗ꯭ꯔꯣ ꯍꯧꯖꯤꯛꯀꯤ ꯁꯥꯏ ꯑꯗꯣ
ꯍꯣꯏ
ꯔꯥꯅꯤ ꯐꯤꯁꯤꯗꯤ ꯋꯥꯡꯈꯩꯗ ꯑꯣꯏꯗꯣꯏꯔ ꯑꯗꯨꯗ
ꯋꯥꯡꯈꯩꯁꯤꯅ ꯀꯣꯇꯟ ꯁꯤꯁꯤꯅ ꯁꯤꯜꯛ
ꯑꯣ ꯁꯤꯜꯨꯛꯇꯤ ꯏꯂꯦꯛꯇ꯭ꯔꯤꯛꯀ ꯂꯪꯕꯤ ꯄ꯭ꯤꯔꯤ ꯄꯤꯔꯤ ꯂꯪꯕꯤ ꯐꯖꯕꯅꯤꯅꯦ
ꯎꯝ ꯌꯥꯝꯗꯣꯏꯅꯤ ꯁꯥꯕꯕꯨꯗꯤ ꯃꯑꯣꯡꯕꯨꯗꯤ ꯃꯥꯟꯅꯗꯣꯏꯅꯤ
ꯎꯝ
ꯔꯪ ꯀ꯭ꯋꯥꯂꯤꯇꯤ ꯀꯅꯕ
ꯑꯗꯨꯅ ꯌꯥꯝ ꯇꯥꯡꯕ ꯃꯥꯜꯂꯤꯀꯣ ꯇꯥꯡꯕ꯭ꯔꯥ
ꯇꯥꯡꯗꯣꯏꯅꯤꯁꯤꯅ ꯋꯥꯡꯈꯩ ꯐꯤꯗꯨꯒꯤ ꯃꯥꯏ ꯃꯃꯜꯗꯨꯒꯤ ꯗꯕꯜ ꯇꯥꯏꯝꯁ ꯑꯣꯏꯗꯣꯏꯕ ꯐꯤꯦ
ꯎꯝ ꯄ꯭ꯔꯥꯏꯖꯁꯤ ꯀꯌꯥꯃꯨꯛ ꯂꯩꯒꯦ ꯑꯗꯨꯗꯤ
ꯎꯉꯥꯏ ꯑꯀꯛꯅꯕ ꯂꯩꯇꯦꯔ ꯍꯥꯏꯗꯤ ꯃꯥꯒꯤ ꯃꯌꯦꯛ ꯑꯩꯈꯣꯏ ꯍꯛꯇ ꯊꯣꯛꯠꯄ ꯂꯩꯌꯦꯕ
ꯎꯝ ꯄꯦꯇꯔꯟꯗꯣ
ꯑꯗꯨꯝ ꯎ ꯎꯝ ꯍꯣꯏ ꯑꯗꯨꯝꯕꯗ ꯂꯩꯌꯦ ꯃꯥꯏ ꯄ꯭ꯔꯥꯏꯖ ꯑꯗꯨ ꯑꯌꯥꯝꯕꯅ ꯍꯣꯔꯀꯦ ꯑꯗꯨꯋꯥꯏꯗ ꯑꯗꯨꯗꯥꯋꯥꯏꯗ ꯑꯗꯨꯝ ꯍꯧꯔꯦ ꯑꯗꯨꯗꯨꯒ ꯑꯗꯨꯝ ꯊꯥꯔꯇꯤ ꯀꯦꯕꯨꯨꯛ ꯂꯩꯕꯁꯨꯗꯥꯏꯗ ꯑꯗꯩꯗꯤ ꯄꯥꯡ ꯍꯦꯜꯟꯅꯔꯣꯏ
ꯑ ꯅꯨꯄꯤ ꯎꯝ ꯅꯨꯄꯤꯒꯤ ꯐꯤ ꯍꯥꯏꯔ ꯀꯥꯟꯗ ꯌꯥꯝꯅ ꯇꯥꯡꯅ ꯇꯥꯡꯅ ꯇꯥꯕꯗ ꯋꯥꯡꯈꯩ ꯐꯤꯁꯨ ꯌꯥꯝ ꯇꯥꯡꯕ ꯃꯥꯜꯂꯦ ꯑꯗꯩ ꯔꯥꯅꯤ ꯐꯤꯁꯨ ꯌꯥꯝ ꯇꯥꯡꯕ ꯃꯥꯜꯂꯦ
ꯇꯥꯡꯉꯤ ꯇꯥꯡꯉꯤ ꯋꯥꯡꯈꯩ ꯐꯤꯁꯨ ꯇꯥꯡꯉꯤ ꯍꯥꯏꯗꯤ ꯃꯌꯦꯛ ꯀꯩꯀꯥ ꯑꯩꯅ ꯍꯥꯏꯗꯣ ꯍꯧꯖꯤꯛꯇꯤ ꯍꯛꯄ ꯈꯣꯠꯄꯗꯣ ꯑꯗꯨꯝꯝꯕꯁꯨ ꯈꯔꯕꯨꯗꯤ ꯂꯩꯕꯨꯗꯤ ꯂꯩ ꯇꯥꯃꯁ
ꯎꯝ ꯑꯗꯨꯒ
ꯃꯈꯩꯗꯒꯤꯗꯤ ꯔꯥꯅꯤꯡꯕꯨꯗꯤ ꯍꯦꯜꯂꯦꯕ ꯇꯥꯡꯕ
ꯑꯣ ꯑꯗꯣ ꯍꯧꯖꯤꯛꯀꯤ ꯐꯤꯗ ꯍꯥꯞꯄꯤꯕ ꯃꯥꯒꯤ ꯄꯦꯇꯔꯟꯁꯤꯡꯁꯦ ꯁꯤꯁꯇꯔ ꯑꯣꯏꯅ ꯗꯤꯖꯥꯏꯟ ꯇꯧꯔꯣ
ꯑꯩꯈꯣꯏꯅ ꯇꯧꯕꯁꯨ ꯆꯥꯎꯖꯩ ꯑꯗꯩꯗꯤ ꯃꯤꯉꯣꯟꯗꯒꯤ ꯃꯤꯅ ꯇꯧꯔꯄꯁꯨ ꯃꯌꯥꯝ ꯂꯩꯗꯅ ꯑꯗꯨꯝꯕ ꯍꯥꯏꯐꯦꯠ ꯌꯦꯡꯉꯒ ꯁꯦꯝꯗꯣꯛꯄ ꯈꯣꯠꯇꯣꯛꯄ ꯇꯧꯕꯗꯨ ꯃꯌꯥꯝ ꯌꯥꯎꯋꯤꯗ
ꯑꯣ ꯑꯗꯨꯗꯣ ꯃꯤ ꯍꯥꯏꯗꯤ ꯃꯤ ꯊꯑꯣꯏꯀꯤ ꯃꯤꯉꯣꯟꯗ ꯗꯤꯖꯥꯏꯟ ꯇꯧꯍꯜꯂꯒ ꯁꯦꯝꯕꯒꯗꯤ ꯌꯥꯎꯔꯣ
ꯑꯗꯨꯗꯤ ꯌꯥꯎꯗꯦ ꯌꯥꯎꯗꯦꯗꯤ ꯑꯩ ꯀꯩꯅꯣ ꯇꯧꯗꯦꯕꯀꯣ ꯁꯨꯝ ꯁꯣꯔꯨꯝ ꯑꯃ ꯀꯟꯇꯦꯛ ꯂꯩꯅꯩꯅꯦꯕ ꯑꯩꯒꯤ ꯑꯗꯨꯗꯨꯒ ꯄꯤꯅꯩꯅꯦꯕ ꯐꯤꯗꯨꯣ ꯎꯟ ꯁꯥꯔꯒ
ꯑꯣ
ꯑꯗꯨꯅ ꯃꯣꯏꯅ ꯑꯗꯨꯝ ꯄꯤꯔꯛꯄꯅ ꯌꯥꯝ ꯑꯣꯏ ꯍꯥꯏꯗꯤ ꯑꯗꯨꯨꯝ ꯃꯣꯏꯒꯤ ꯑꯄꯥꯝꯕ ꯗꯤꯖꯥꯏꯟꯗꯣ ꯑꯗꯨꯝ ꯑꯗꯨ ꯑꯣꯏꯅ ꯁꯥꯏꯌꯦꯕ ꯑꯗꯨꯃꯥꯏꯅ
ꯑꯣ ꯃꯣꯏꯅ ꯁꯤ ꯁꯥꯎ ꯁꯤ ꯁꯥꯎ ꯍꯥꯏꯔꯀꯥꯟꯗ ꯑꯣꯏꯅ ꯇꯧꯔꯦꯕ
ꯎꯝ ꯎꯝ ꯍꯣꯏ ꯇꯥꯏ
ꯑꯣꯀꯦ ꯑꯗꯨꯗꯤ ꯊꯥ ꯑꯝꯗ ꯐꯤꯁꯦ ꯀꯌꯥꯃꯨꯛ ꯁꯥꯕ ꯉꯝꯒꯦ
ꯌꯥꯝ ꯉꯝꯗꯦꯗ ꯑꯩ ꯈꯔ ꯈꯔ ꯀꯩ ꯍꯥꯏꯅꯤ ꯈꯔ ꯃꯃꯜ ꯈꯔ ꯂꯥꯏꯕꯗꯣ ꯑꯗꯨꯝꯕ ꯑꯣꯏꯇꯥꯔꯗꯤ ꯑꯗꯨꯝ